ꯍꯜꯂꯣ
ꯇꯥꯕ꯭ꯔꯣ
ꯇꯥꯕ꯭ꯔꯣ
ꯇꯥꯏ ꯇꯥꯏ
ꯎꯝ ꯆꯞꯀꯦ ꯆꯞꯀꯦ ꯈꯥ ꯈꯥ ꯇꯧꯋꯦ
ꯆꯥꯛ ꯆꯥꯔꯕꯣ
ꯆꯥꯔꯦ
ꯑꯀꯩ ꯃꯊꯦꯜ ꯆꯥꯔꯕ
ꯏꯔꯣꯜꯂꯦ ꯕꯣꯔꯥ ꯑꯃ ꯍꯧꯔꯦ ꯍꯜꯂꯣ ꯍꯜꯂꯣ ꯍꯜꯂꯣ
ꯀꯥꯕ꯭ꯔꯣ
ꯇꯥꯔꯦ ꯇꯥꯔꯦ
ꯑꯁ ꯇꯨꯃꯤꯟꯅ ꯉꯥꯛꯇꯡ ꯑꯃꯨꯛ ꯂꯩꯏꯔꯨꯔꯦꯅ
ꯑꯥꯎ
ꯑꯩ ꯑꯩꯒꯤꯁꯤꯗ ꯇꯧꯔꯤꯕ꯭ꯔꯥ ꯈꯪꯗꯦ
ꯑꯩꯉꯣꯟꯗꯤ ꯀꯩꯝꯇ ꯇꯧꯗꯦ ꯑꯗꯨ ꯅꯣꯏ ꯀꯩ ꯗꯧꯒꯦ
ꯀꯥꯡ ꯃꯌꯥ ꯌꯧꯔꯛꯄꯁꯤꯗ
ꯎ
ꯊꯥꯏꯅ ꯑꯩꯈꯣꯏꯅ ꯈꯦꯖꯤ ꯆꯥꯕ ꯆꯦꯟꯕꯗꯣ ꯅꯤꯡꯁꯤꯡꯉꯛꯏꯃꯤꯅꯦ
ꯕꯥꯃꯣꯟꯗ
ꯎꯝ
ꯑꯗꯒꯤ ꯅꯨꯡꯗꯥꯡ ꯀꯩꯅꯣꯒꯤ ꯍꯩꯔꯨꯛ ꯂꯥꯛꯄ ꯆꯠꯂꯨꯔꯅꯤ ꯕꯦꯛ ꯑꯃ ꯌꯥꯜꯂꯒ ꯍꯩꯔꯨꯛ ꯂꯥꯛꯄ ꯆꯠꯂꯨꯔꯒ ꯍꯜꯂꯛꯑꯒ ꯑꯃꯨꯛ ꯕꯥꯉꯣꯟꯗ ꯑꯃꯨꯛ ꯈꯦꯁꯤ ꯆꯥꯕ ꯑꯃꯨꯛ ꯆꯠꯄ
ꯎꯝ ꯊꯥꯏꯅ ꯑꯩꯈꯣꯏ ꯑꯉꯥꯡ ꯑꯣꯏꯔꯤꯉꯩꯗꯗꯤ ꯀꯥꯡꯁꯦ ꯄꯨꯔꯥ ꯀꯨꯝꯍꯩ ꯑꯃ ꯑꯣꯏꯅ ꯇꯧꯔꯝꯗ꯭ꯔꯥ
ꯑꯥꯎ
ꯕꯥꯃꯣꯟꯗ ꯃꯥꯌꯞꯀ ꯄꯥꯜꯂꯒ ꯏꯁꯩꯒ ꯊꯥꯗꯅ
ꯎ
ꯑꯗꯒꯤ ꯀꯥꯡ ꯆꯤꯡꯕꯁꯤꯗ ꯑꯩꯈꯣꯏꯒꯤ ꯊꯧꯔꯤ ꯄꯥꯏꯔꯕ ꯆꯃꯣ ꯍꯨꯝꯅꯕ ꯂꯥꯛꯅꯗꯣꯏꯅꯤ
ꯑꯗꯨꯅꯦ ꯍꯧꯖꯤꯛꯀꯥꯟ ꯑꯉꯥꯡꯁꯤꯡꯁꯤꯗꯤ ꯀꯥꯡ ꯑꯝꯇ ꯈꯪꯗ꯭ꯔꯕ
ꯑꯥꯎ ꯑꯗꯒꯤ ꯅꯨꯃꯤꯗꯥꯡ ꯑꯩꯈꯣꯏꯒꯤ ꯅꯨꯄꯥꯒꯤ ꯏꯁꯩ ꯅꯨꯄꯤꯒꯤ ꯏꯁꯩ ꯁꯛꯇ꯭ꯔꯥ ꯑꯗ ꯗꯈꯤꯅꯥꯒ ꯌꯦꯟꯕꯁꯦ ꯑꯁ ꯂꯨꯄꯥ ꯑꯃꯒ ꯇꯧꯔꯥꯗꯤ ꯂꯣꯏꯔꯦ ꯍꯔꯥꯎꯕꯗ
ꯎꯝ
ꯑꯍꯟꯈꯩꯅ ꯇꯔꯥ ꯆꯠꯄꯤꯒ ꯌꯦꯜꯂꯒ ꯏꯁꯩꯒ ꯁꯛ ꯂꯣꯏꯔꯒ
ꯀꯦꯖꯤ ꯆꯥꯕꯒꯤ ꯌꯦꯜꯂꯛꯑꯅꯤ ꯂꯥ ꯑꯗꯨꯒ ꯂꯥꯥꯁꯦ ꯈꯦꯆꯤ ꯑꯅꯤ ꯑꯍꯨꯝ ꯊꯣꯛꯅ ꯐꯪꯅꯕꯅ ꯊꯝꯅꯥꯁ ꯁꯦꯒꯥꯏꯗꯣꯔꯤꯕꯅꯤ
ꯎꯝ
ꯅꯣꯡꯕꯨ ꯅꯨꯡꯁꯤ ꯍꯧꯖꯤꯛꯀ ꯑꯉꯥꯡꯈꯩꯗꯤ ꯐꯪꯗ꯭ꯔꯦ ꯑꯝꯕ
ꯐꯪꯗ꯭ꯔꯦ ꯀꯩꯅꯣꯗ ꯆꯠꯂꯨꯁꯤꯕꯅ ꯁ꯭ꯀꯣꯟꯜꯗ ꯑꯉꯥꯡꯈꯩ ꯄꯨꯔꯒ
ꯌꯥꯏ
ꯇꯥꯡ ꯅꯨꯃꯤꯠꯇ
ꯑꯥꯎ
ꯑꯗꯣ ꯃꯣꯏ ꯅꯨꯃꯤꯠ ꯑꯗꯨꯒꯤ ꯑꯣꯏꯅꯗꯤ ꯈꯔ ꯆꯤꯜꯂꯦꯗꯤ ꯍꯥꯏꯕꯅꯦꯕ ꯑꯗꯣ ꯈꯤꯇꯪ ꯉꯜꯂꯤꯉꯩꯗ ꯇꯧꯔꯒ ꯆꯤꯟ ꯃꯅꯦꯅꯍꯋꯥꯏ ꯀ ꯅꯍꯥꯟꯋꯥꯏꯒꯤꯗꯨꯕꯨꯗꯤ ꯀꯩꯁꯨ ꯌꯧꯔꯔꯣ
ꯍꯗ꯭ꯔꯦ ꯍꯒꯤ ꯃꯃꯥꯡ ꯆꯍꯤꯗꯒ ꯏꯆꯥꯅꯨꯄꯤ ꯄꯨꯔ ꯆꯠꯂꯨꯕꯗꯣ
ꯎ
ꯀꯩꯁꯨ ꯌꯥꯝ ꯀꯟꯅ ꯆꯤꯟꯕ ꯑꯣꯏꯗ꯭ꯔꯦꯕ
ꯑꯗꯒꯤ ꯀꯥꯡꯁꯦ ꯉꯍꯥ ꯑꯣꯏꯔ ꯑꯩꯈꯣꯏꯅ ꯑꯉꯥꯡ ꯑꯣꯏꯔꯤꯉꯩꯗꯗꯤ ꯑꯌꯨꯛ ꯁꯥꯒꯩ ꯁꯥꯒꯩ ꯑꯃꯃꯝ ꯄꯥꯜꯂꯤ ꯄꯨꯅꯗꯣꯏꯅꯤ
ꯑꯧ ꯀꯥꯡꯒꯤ ꯑꯗꯨꯃꯥꯏꯅ ꯇꯧꯕꯁꯦ ꯄꯥꯂꯤ ꯄꯨꯅꯩ
ꯑꯌꯨꯛꯇ ꯎꯁꯣꯞ ꯂꯥꯡꯉꯅꯤ ꯅꯨꯃꯤꯗꯥꯡꯗꯅ ꯈꯦꯆ꯭ꯔꯤ
ꯎꯝ
ꯑꯗꯣ ꯁꯥꯒꯩꯗꯨꯒꯤ ꯄꯨꯂꯞ ꯄꯨꯟꯁꯤꯜꯂ ꯅꯨꯃꯤꯠꯇꯨ ꯑꯃ ꯄꯨꯗꯣꯏꯅꯦꯕ
ꯊꯕꯥꯜ ꯆꯣꯡꯕ ꯍꯩꯕꯔꯣ
ꯑꯗꯣ ꯅꯍꯥꯟꯋꯥꯏ ꯑꯗꯨꯃꯥꯏꯅ ꯑꯩꯈꯣꯏ ꯂꯩꯀꯥꯏꯒꯤ ꯇꯧꯔꯒ ꯁꯥꯒꯩ ꯁꯥ ꯁꯥꯒꯩꯒꯤ ꯁꯥꯒꯩ ꯁꯥꯒꯩꯒꯤ ꯇꯧꯔꯒ ꯄꯨꯟꯖꯜꯂꯒ ꯄꯥꯂꯤ ꯄꯨꯅꯔꯒ ꯀꯔꯤ ꯅꯨꯡꯗꯥꯡꯗꯒ ꯏꯁꯩꯒ ꯇꯧꯕꯗꯣ
ꯎꯝ ꯑꯗꯒꯤ ꯃꯐꯝ ꯃꯐꯝꯗꯒꯤ ꯈꯨꯕꯥꯛ ꯏꯁꯩ ꯁꯛꯄꯤ ꯂꯩꯁꯥꯕꯤ ꯒ꯭ꯔꯨꯞ ꯒ꯭ꯔꯨꯞ ꯃꯧ ꯒ꯭ꯔꯨꯞ ꯒ꯭ꯔꯨꯞ ꯂꯥꯛꯑꯒ ꯏꯁꯩꯒꯁꯨ ꯁꯛꯇꯣꯏꯅꯤꯅꯦ ꯑꯗꯨꯒ ꯄꯥꯈꯪ ꯂꯩꯁꯥꯕꯤꯁꯦ ꯀ꯭ꯔꯨꯞ ꯀ꯭ꯔꯨꯞ ꯑꯩꯈꯣꯏꯒꯤ ꯂꯤꯂꯥ ꯌꯦꯡꯐꯝꯗ ꯄꯥꯈꯪ ꯂꯩꯁꯥꯕꯤ ꯏꯟꯅꯕ ꯑꯃ ꯂꯩꯗꯥꯏꯅꯦ
ꯑꯥ
ꯑꯗꯨ ꯃꯥꯏꯅ ꯕꯥꯃꯣꯟꯁꯤꯗ ꯄꯥꯈꯪ ꯒ꯭ꯔꯨꯞ ꯒ꯭ꯔꯨꯞ ꯂꯩꯁꯥꯕꯤ ꯒ꯭ꯔꯨꯞ ꯒ꯭ꯔꯨꯞ ꯂꯥꯛꯑꯒ ꯃꯁꯤ ꯏꯔꯥꯡ ꯇꯧꯅꯗꯣꯔꯤꯕꯅꯤ
ꯑꯗꯨꯅꯦ ꯑꯩꯈꯣꯏ ꯍꯧꯖꯤꯛ ꯍꯥꯏꯅꯩꯁꯦ ꯀꯩꯅꯣ ꯇꯧꯔꯔꯣꯏ ꯑꯉꯥꯡꯁꯤꯡꯗꯣ ꯑꯝꯇ ꯈꯪꯉꯔꯣꯏ ꯀꯣꯟꯗ ꯄꯨꯔ ꯆꯠꯂꯁꯦ ꯑꯉꯥꯡꯗꯣ ꯀꯥꯡꯗꯣ ꯑꯝꯇ ꯌꯦꯡꯍꯜꯂꯨꯁꯦ
ꯎꯝ
ꯈꯔ ꯂꯩꯔꯗꯤ ꯀꯥꯡꯒꯁꯦ ꯃꯨꯠꯈꯤ ꯌꯥꯔꯦ
ꯑꯥꯎ
ꯀꯣ ꯅꯪ ꯆꯥꯛ ꯇꯣꯕꯨ ꯍꯥꯥꯎꯦ ꯀꯣ ꯍ
ꯀꯩꯅꯣ ꯀꯥꯡ ꯃꯇꯝ ꯆꯥꯕ ꯅꯥꯁꯄꯇꯤꯗꯣ
ꯑꯧ
ꯁꯣꯕ ꯎꯒꯗ꯭ꯔꯦ ꯑꯗꯨ ꯑꯗꯨꯗꯨꯣ
ꯅꯥꯁ ꯄꯥꯇꯤꯁꯦ ꯎꯗ꯭ꯔꯦ ꯍꯧꯖꯤꯛꯀꯥꯟ ꯑꯗꯣ ꯀꯩꯅꯣ ꯇꯧꯋꯦ ꯎꯝ ꯍꯟꯗꯛ ꯑꯩꯈꯣꯏꯅ ꯖꯣꯕ ꯀꯥꯔꯗ ꯆꯠꯄꯒꯤꯗꯨꯗꯅꯦ
ꯎ
ꯑꯁꯤ ꯃꯅꯤꯡꯒꯤ ꯃꯅꯤꯡꯒꯤ ꯂꯧꯕꯕꯨꯛꯀꯤ ꯂꯝꯕꯤꯗꯣ
ꯎꯝ
ꯑꯗꯨꯒꯤꯗꯨꯗ ꯀꯩꯅꯣꯒꯤ ꯄꯥꯊꯕꯤꯗꯒꯤ ꯁꯣꯝ ꯅꯥꯀꯟꯗꯒꯤ ꯆꯠꯈꯤꯕꯗ ꯂꯥꯏꯉꯝ ꯀꯣꯟꯅꯔꯁꯤ ꯍꯥꯏꯗ ꯀꯩꯅꯣ ꯇꯧꯔꯀꯥꯟꯗ ꯑꯁꯣꯝ ꯅꯥꯀꯟ ꯄꯥꯊꯕꯤꯔꯣꯝꯗꯒꯤ ꯁꯨꯃꯥꯏꯅ ꯃꯤꯟ ꯂꯩꯕꯗꯣ
ꯎꯝ
ꯃꯤꯟ ꯂꯩꯕꯒꯤ ꯍꯦꯛ ꯀꯩꯅꯣꯗꯨꯗ ꯑꯋꯥ ꯃꯃꯥꯡ ꯃꯤꯟꯒꯤ ꯍꯦꯛ ꯂꯝꯕꯤꯗꯨꯒꯤ ꯃꯃꯥꯡꯗ ꯕꯣꯔꯣꯏ ꯍꯧꯔꯤꯗꯨꯒꯤ ꯌꯨꯝꯗꯣ
ꯎꯝ
ꯑꯗꯨꯒꯤꯗꯨꯗ ꯄꯥꯜꯍꯧꯋꯦꯕ ꯅꯥꯁꯄꯥꯥꯇꯤ
ꯉ ꯁꯤ ꯌꯨꯝ ꯌꯨꯝꯈꯩ ꯄꯥꯟꯕꯅꯦꯕ ꯆꯔꯣꯡ ꯆꯔꯣꯡ ꯑꯗ ꯀꯥꯡ
ꯃꯇꯝꯁꯦ ꯅꯥꯁꯄꯥꯇꯤ ꯊꯣꯛꯄꯗꯣ ꯍꯧꯖꯤꯛ ꯀꯥꯡ ꯀꯥꯡ ꯃꯇꯝꯅꯤꯅ ꯅꯥꯁꯄꯥꯇꯤ ꯎꯗꯦ
ꯈꯨꯜꯂꯒ ꯊꯥꯡꯅ ꯈꯣꯛꯑꯒ ꯆꯥꯕ ꯅꯠꯇꯦ
ꯑꯥꯎ
ꯌꯥꯁꯤꯅ ꯃꯀꯨꯗꯨꯣ ꯘꯔ ꯘꯔ ꯈꯣꯛꯑꯒ ꯆꯨꯞꯇꯣꯔꯤꯕꯅꯤ ꯑꯗꯨꯒ ꯃꯅꯨꯡꯒꯤ ꯃꯔꯨꯗꯨꯗꯤ ꯅꯨꯡ ꯑꯣꯏ ꯀꯥꯏꯅ ꯆꯥꯗꯕꯩꯗꯣ
ꯎꯝ
ꯈꯪꯗꯦꯗ ꯆꯠꯅꯕꯤꯁꯦ ꯌꯥꯝ ꯍꯣꯡꯉꯦꯗ ꯌꯥꯎꯁꯪꯒꯁꯦ
ꯌꯥꯎꯁꯪꯒꯖꯤꯅ ꯅꯍꯥꯟꯋꯥꯏꯅ ꯍꯦꯟꯂꯦ ꯅꯨꯡꯉꯥꯏꯕ
ꯑꯥꯎ ꯊꯃ
ꯍꯧꯖꯤꯛꯁꯨ ꯅꯨꯡꯉꯥꯏ ꯅꯨꯡꯉꯥꯏꯔꯁꯨ ꯅꯍꯥꯟꯋꯥꯏꯅ ꯍꯦꯜꯂꯛꯑꯦꯕ
ꯑ ꯀꯥꯡ ꯀ꯭ꯔꯤꯁꯅ ꯖꯔꯃꯥ ꯀ꯭ꯔꯤꯁꯅ ꯖꯔꯃꯒꯥꯁꯦ ꯑꯩꯈꯣꯏꯗꯤ ꯑꯁ ꯂꯨꯄꯥ ꯇꯔꯥ ꯀꯨꯟ ꯄꯥꯏꯈ꯭ꯔꯦ ꯕꯖꯥꯔꯁꯤꯗ ꯑꯗꯨꯒ ꯈꯨꯖꯤ ꯈꯨꯗꯣꯞꯕꯣꯜ ꯑꯀꯥꯡꯕꯤꯗꯒꯤ ꯌꯥꯝ ꯐꯪꯉꯦ ꯂꯩꯕ
ꯅꯍꯥꯟꯋꯥꯏ ꯕꯣꯜ ꯑꯃ ꯏꯁꯤꯡ ꯍꯥꯟꯕꯤ ꯔꯕꯔ ꯊꯤꯔꯒ ꯁꯨꯃꯥꯏꯅ ꯈꯨꯕꯤ ꯈꯨꯗꯣꯝꯕꯤ ꯄꯥꯏꯔꯒ ꯔꯕꯔꯗꯣ ꯁꯨꯃꯥꯏꯅ ꯕꯥꯛ ꯕꯥꯛ ꯂꯥꯎꯅ ꯈꯨꯕꯥꯡꯅ ꯌꯩꯊꯕꯤ ꯑꯃ ꯊꯣꯛꯄꯗꯣ ꯍꯪꯕ꯭ꯔꯥ ꯎ ꯇꯨꯔꯤꯁꯅꯖꯟꯕꯗꯤ ꯇꯨꯔꯤꯁꯅꯖꯟꯕꯒꯨꯝꯕ ꯀꯥꯡꯒꯨꯝꯕꯁꯦ ꯌꯥꯝ ꯌꯣꯜꯂꯦꯕ ꯑꯗꯨꯗꯣ ꯑꯗꯒꯤ ꯀꯥꯡ ꯀꯣꯏꯕ ꯆꯠꯂꯒ
ꯑ ꯑ ꯍꯧꯖꯤꯛ ꯑꯗꯨꯗꯣ ꯌꯥꯎꯁꯪ ꯃꯇꯝꯗ ꯈꯟꯗꯣꯛꯏ ꯎ
ꯀꯩꯅꯣꯗ
ꯂꯪꯉꯗ
ꯑꯗꯣ ꯀ꯭ꯔꯤꯁꯅ ꯖꯔꯃꯒꯁꯦ ꯑꯈꯣꯏ ꯍꯧꯅꯔꯒ ꯆꯠꯂꯅꯤ ꯑꯗꯩ ꯆꯠꯂꯀꯥꯟꯗ ꯍꯥꯏꯗꯤ ꯂꯩꯔꯛ ꯀꯗꯣꯏꯅꯦ ꯄꯨꯔꯤ ꯄꯩꯁꯥꯗꯨꯅ
ꯍꯣꯏ ꯌꯦ ꯎꯈꯔ꯭ꯤꯗꯦ
ꯂꯥꯛ ꯏꯔꯣ ꯑꯗꯨꯅ ꯅꯍꯥꯟꯋꯥꯏꯅ ꯍꯦꯜꯂꯤꯦꯗ ꯑꯗꯩ ꯍꯧꯖꯤꯛꯀꯤ ꯑꯉꯥꯡꯁꯤꯡꯁꯤꯗꯤ ꯁꯨꯝ ꯆꯠꯁꯨ ꯆꯠꯇ꯭ꯔ
ꯇꯥꯕ꯭ꯔꯥ
ꯇꯥꯏꯌꯦ
ꯑꯣ ꯑꯥ
ꯅꯦꯠꯁꯦ ꯌꯥꯝ ꯅꯨꯡꯉꯥꯏꯇꯦ
ꯑꯥꯎ ꯆꯥꯛ ꯆꯥꯅꯔꯕꯣ
ꯆꯔꯦ
ꯑꯣ ꯀꯩ ꯃꯊꯦꯜ ꯆꯥꯔꯕ
ꯏꯔꯣꯜꯂꯦ ꯕꯣꯔꯥ ꯑꯃ ꯍꯧꯔꯦ
ꯎꯝ
ꯅꫭꯏꯗꯤ ꯀꯩ ꯆꯥꯔꯒꯦ
ꯑꯩꯈꯣꯏꯗꯤ ꯀꯥꯡꯁꯣꯏ ꯑꯃ ꯊꯣꯡꯉꯦ ꯀꯥꯡꯉꯧ ꯑꯃ ꯉꯧꯋꯦ
ꯑꯣ ꯍꯥꯏ ꯏꯔꯣꯜꯂꯒ ꯄꯥꯛꯅꯝ ꯇꯧꯁꯦ ꯀꯩꯅꯣ ꯇꯧꯔꯒ ꯏꯔꯣꯜꯂꯒ ꯕꯣꯔꯥ ꯍꯧꯔꯁꯦꯅ ꯏꯔꫭꯜꯂꯒ ꯕꫭꯔꯥ ꯍꯧꯔꯦ
ꯑꫭ ꯑꯗꯨꯗꯤ ꯀꯥꯡ ꯅꯨꯃꯤꯠ ꯇꯔꯥ ꯀꯩꯅꯣ ꯑꯉꯥꯡ ꯃꯌꯥꯝꯖꯦ ꯄꯨꯔꯒ ꯀꯥꯡꯖꯦ ꯁꯨꯃꯥꯏ ꯁꯨꯃꯥꯏ ꯇꯧꯋꯤꯗꯣ ꯑꯝꯇ ꯌꯦꯡꯍꯜꯂꯨꯖꯦ
ꯌꯦꯡꯍꯜꯂꯨꯁꯦ ꯏꯁꯀꯣꯟꯒꯤꯗꯨꯗ
ꯎꯝ ꯀꯥꯡꯒꯤ ꯑꯩꯈꯣꯏꯒꯤ ꯀꯔꯤꯕ ꯀꯥꯡ ꯆꯤꯡꯅꯕ ꯁꯪꯗꫭ
ꯑꯥ
ꯀꯥꯡ ꯆꯤꯡꯊꯣꯔꯛꯄꯗꫭ ꯂꯥꯏ ꯇꯣꯡꯉꯒ
ꯑꯥ
ꯎꯖꯔꯝꯒꯤꯔꯣꯏꯕ ꯃꫭꯏ
ꯎꯔꯝꯒꯤꯔꫭꯏ ꯍꯣꯏ ꯐꯣꯟꯗ ꯀꯩꯗ ꯇꯤꯚꯤꯗꯒ ꯑꯗꯨꯗꯗꯤ ꯎꯔꯝꯒꯗ꯭ꯔꯥ
ꯑꯗꯨꯁꯨ ꯄꯥꯛ ꯄꯥꯛꯅ ꯌꯥꯎꯗꯕꯅꯤꯅ ꯈꯪꯉꯝꯃꯣꯏꯗ
ꯑꯗꫭ ꯁꯨꯒꯨꯝꯕꯁꯦ ꯑꯥ ꯅꯨꯃꯤꯠ ꯁꯤꯒꯤ ꯃꯇꯝ ꯈꯔ ꯅꯨꯃꯤꯠ ꯅꯨꯃꯤꯠ ꯈꯔꯅꯤꯁꯤꯗ ꯎ ꯎꯕ ꯅꯠ ꯇꯅ ꯀꯩꯁꯨ ꯑꯗꯨꯏ ꯃꯇꯨꯡꯗꯗꯤ ꯎ ꯐꯪꯗ꯭ꯔꯦꯕ
ꯍꯣꯏ ꯑꯗꯨ ꯌꯥꯎꯁꯪꯒꯥꯏꯁꯤꯗꯤ ꯃꯣꯏ ꯅꯨꯃꯤꯠ ꯃꯪꯉꯥꯅꯤ ꯈꯛꯇꯅꯤ ꯑꯗꯨꯝ ꯈꯪꯉꯤꯗꯅ ꯀꯥꯡꯁꯤꯗꯤ ꯀꯌꯥ ꯈꯪꯗ꯭ꯔꯦꯕ
ꯖꯒꯅꯥꯊꯅꯤ ꯂꯥꯏꯅꯤ ꯁꯤ ꯑꯗꯨꯅꯤ ꯑꯗꯥꯅꯤ ꯀꯩꯝ ꯈꯪꯗ꯭ꯔꯦꯕ ꯃꯣꯏ ꯍꯧꯖꯤꯛ ꯑꯩ ꯏꯆꯥ ꯅꯨꯄꯥ ꯑꯆꯧꯕꯖꯤꯕꯨꯛ ꯈꯪꯗ꯭ꯔꯦꯗ
ꯎ ꯑꯗꯨꯅꯦ ꯈꯪꯉꯔꯣꯏ
ꯎꯝ ꯆꯠ ꯆꯦ
ꯑꯥꯎ
ꯀꯔꯝꯅ
ꯑꯣ ꯉꯁꯤꯒꯤꯗꯤ ꯄꯣꯊꯥꯅꯔꯁꯤ
ꯍꫭ ꯍꫭ ꯍꫭꯏ ꯑꯥ ꯅꯦꯠꯁꯨ ꯌꯥꯝ ꯅꯨꯡꯉꯥꯏꯇꯦ ꯎꯝ